ꯀꯥꯟꯅꯗ ꯀꯥꯟꯅꯗꯒꯤ ꯃꯣꯢꯒꯤ
ꯊꯝꯃꯣ
ꯀꯩꯅꯣꯅꯦ ꯁꯥꯎꯟ ꯑꯃꯣꯛ ꯇꯗꯩꯁꯤꯕꯨ
ꯗꯣꯔꯦꯟ
ꯍꯜꯂꯣ ꯇꯥꯔꯔꯕꯣ ꯀꯩ ꯅꯝꯁꯜꯂꯨꯕꯩꯅꯣ ꯀꯔꯤꯅꯝꯃꯨꯕꯩ ꯅꯪꯅ
ꯑꯩ ꯀꯦꯝ ꯅꯝꯃꯨꯗꯦ ꯀꯩ ꯑꯩ ꯐꯖꯅ ꯄꯥꯢꯅ ꯑꯃꯣꯛ ꯇꯥꯁꯨ ꯇꯥ ꯅꯪ ꯋꯥ ꯉꯥꯡꯗꯕꯩ ꯃꯥꯂꯦ ꯉꯁꯥꯏꯗꯩ
ꯉꯥꯡꯉꯤ ꯉꯁꯥꯏꯗꯒꯤ ꯄ꯭ꯔꯤꯌꯣꯁꯟ ꯄ꯭ꯔꯤꯌꯣꯁꯟ ꯀꯧꯢꯗꯨꯗꯤ
ꯇꯥꯗꯕꯗꯨ ꯀꯩꯇꯧꯔꯝ ꯑꯩꯅ ꯈꯜꯂꯨꯢ
ꯑꯗꯨꯅꯦ ꯑꯩꯁꯨ ꯀꯩꯅꯣ ꯁ꯭ꯋꯥꯟ ꯊꯣꯛꯈꯤꯗꯕꯗꯣ ꯀꯩꯇꯧꯔꯕꯅꯣ ꯈꯜꯂꯝꯃꯤꯕꯅꯤ ꯑꯩꯅ ꯉꯁꯥꯢꯗꯩ ꯀꯧꯏꯗꯣ
ꯑꯩꯁꯨ ꯀꯧꯔꯤꯅꯤꯅꯦ ꯅꯥ
ꯍꯌꯦꯡꯁꯨ ꯁꯤ ꯃꯇꯝꯗ ꯑꯗꯨꯝ ꯁꯪꯗꯣꯕ ꯅꯇ꯭ꯔꯣ ꯅꯪ
ꯑꯩꯉꯣꯟꯗ ꯍꯥꯢꯔꯛꯑꯣꯅꯦ
ꯍꯣꯢꯅꯦ ꯑꯗꯨꯝ ꯄꯨꯡ ꯁ꯭ꯋꯥꯏ ꯍꯥꯏꯇꯥꯔꯦ ꯇꯔꯥꯃꯥꯊꯣꯏ ꯃꯈꯥꯏ ꯕꯥꯔꯣ ꯁ꯭ꯋꯥꯏꯗ ꯌꯥꯝ ꯊꯦꯡꯅꯁꯨ ꯇꯧꯒꯟꯁꯤ ꯇꯥꯔꯃꯊꯣꯢ ꯗꯩꯅ ꯕꯥꯔꯣ ꯁ꯭ꯋꯥꯏꯗꯅ ꯑꯃꯕꯨꯥꯎ ꯃꯅꯨꯡꯗ ꯂꯣꯏꯁꯤꯟꯁꯤ ꯅꯪꯁꯨ ꯅꯨꯡꯁꯤꯤꯟ ꯄꯣꯊꯥꯅꯕ
ꯍꯣꯡ ꯁꯤꯔ ꯀꯅꯥꯃꯣ
ꯂꯣꯏꯔ ꯁꯤ ꯂꯣꯏꯔ ꯈꯪꯗꯦ ꯀꯥꯏꯇꯣꯝ ꯇꯧꯔꯗꯤ ꯄꯥꯏꯔꯗꯤ ꯀꯥꯏꯊꯣꯝꯗ ꯇꯧꯔꯤꯅꯦ ꯑꯩ ꯑꯃꯨꯛꯇ
ꯍꯥꯏꯗꯣ ꯑꯁ ꯑꯩꯈꯣꯏꯃꯥꯡ ꯀꯧꯔꯛꯑꯦ ꯅꯕ
ꯆꯂꯨ ꯋꯥ ꯑꯗꯨꯣ
ꯍꯜꯂꯣ ꯍꯩꯅꯣ ꯍꯥꯥ ꯀ ꯏꯗꯅꯣꯅꯦꯦꯣ ꯂꯃꯤꯍꯦ
ꯀꯩꯗꯧꯕꯩꯅꯣ
ꯐꯧꯒ ꯊꯑꯅꯦ
ꯊꯥꯡꯉꯣ ꯊꯥꯉꯣ
ꯀ ꯌꯥ ꯑ ꯔ ꯏ ꯍꯥꯡꯗꯣꯛꯇꯔꯗꯤ ꯀꯔꯝꯕꯅꯤ ꯃꯅꯨꯡꯒꯤꯁꯦ
ꯎꯝ
ꯁꯤꯅ ꯍꯩꯕꯁꯤ ꯑꯃꯅ ꯄꯥꯏꯕꯅꯤ ꯑꯃꯨꯒꯤꯅ ꯅꯨꯡꯉꯥꯏꯗꯣ ꯎꯝ ꯐꯧꯏꯅꯤ ꯀꯌꯥ ꯂꯣ ꯊꯨ ꯇꯨ ꯀꯅꯣ ꯀ ꯂꯨ ꯊꯨ ꯇꯨ ꯀꯅꯣ ꯍꯥꯏꯖꯤꯂꯣ ꯃꯊꯪ ꯇꯥꯏꯇꯨꯝ ꯇꯧꯒꯦ ꯍꯥꯏꯕ
ꯇꯨꯝ ꯇꯧꯗꯣꯏ ꯅꯤꯄꯥꯏ ꯌꯥꯗꯤ ꯇꯧꯗꯣꯏꯅꯤ ꯍꯥꯏꯕꯨꯨ
ꯑꯣꯝ
ꯑꯩ ꯃꯥ ꯁꯪꯉꯀꯥꯟꯗ ꯍꯥꯏꯔꯣꯗꯤꯦ ꯍꯥꯏꯒꯤ ꯍꯣꯔꯦꯟ ꯅꯨꯃꯤꯗꯥꯡꯅ ꯀꯥꯟꯝꯇ ꯇꯧꯕ꯭ꯔꯥ
ꯀꯥꯟꯇꯔꯤ ꯅꯅꯥꯗ ꯌꯥꯔ ꯑꯣꯏꯣꯏ
ꯍꯣꯏꯌꯦ ꯅꯨꯃꯤꯗꯥꯡ ꯍꯜꯂꯛꯑꯒ ꯄꯨꯡ ꯅꯤꯄꯜ ꯑꯩꯅ ꯃꯥꯄꯟ ꯎꯔꯂꯁꯤ ꯍꯥꯏꯃꯦ
ꯅꯨꯗ ꯆꯔꯠ ꯄꯅꯤꯅ
ꯎꯝ ꯇꯔꯦꯠ ꯃꯈꯥꯏ ꯅꯤꯄꯥꯜꯗꯗꯤ ꯅꯤꯄꯜꯗꯩꯅ ꯃꯥꯄꯜꯃꯧ ꯁꯥꯟꯅꯗꯤ ꯌꯥꯅꯦꯕ
ꯁ ꯀ ꯅ ꯀ ꯍꯁꯁꯨ ꯇꯨꯝꯃꯒ ꯂꯩꯔꯝꯒꯅꯤ ꯑꯩꯅ ꯈꯪꯉꯦ
ꯆꯨꯝꯂꯝꯅꯤ ꯐꯣꯟ ꯇꯧꯔꯝꯅꯤ ꯑꯗꯣ ꯁꯀꯥꯟ ꯇꯧꯔꯛꯀꯦꯒꯥꯏ ꯍꯥꯏꯁꯤ ꯍꯥꯏꯕꯊꯪ ꯃꯔꯦ
ꯎꯝ
ꯑ ꯅꯣ ꯇꯔꯣꯇꯔꯤꯅꯤꯃ ꯁ ꯑꯁ ꯍ ꯍꯥꯏꯒ ꯃꯌꯨꯝꯗ ꯃꯌꯨꯝꯗ
ꯑꯣ ꯑ ꯍꯅꯛꯕꯣꯟ ꯄꯩꯁꯥ ꯏꯐꯪ ꯐꯪꯗ꯭ꯔꯣ ꯀꯃꯥꯏꯅ ꯇꯧꯒꯦ꯫
ꯐꯪꯗꯦꯗ ꯊꯥꯗ ꯀꯨꯏꯔꯦꯗ ꯄꯩꯁꯥꯁꯨ ꯌꯥꯎ
ꯀꯔꯤ ꯍꯥꯏꯒꯦ꯫
ꯄꯦꯁꯥꯁꯨ ꯌꯥꯎꯇꯦ ꯀꯃꯥꯏ-ꯀꯃꯥꯏ ꯊꯥꯗꫭꯏꯕ꯫
ꯑꯩ ꯄꯥꯔꯤꯃꯦꯁꯁꯤ ꯇꯧꯔꯦꯅ ꯃꯅꯦꯁ ꯍꫭꯏ ꯇꯧꯒꯤꯗ꯭ꯔꯦꯅ
ꯅꯨꯡꯕꯨꯅꯨꯡꯉꯥꯏꯕ꯭ꯔ ꫭꯄꯥꯔꯤ ꯃꯦꯁꯄꯨ꯫
ꯑꯗꯨꯝ ꯅꯨꯡꯉꯥꯏ꯫ ꯑꫭꯛ ꯆꯥꯔꯨꯕꯗꯩ ꯌꯥꯒꯤꯗ꯭ꯔꯦ꯫
ꯑꯩꯁꯨ ꯁꯥꯟꯅꯔꯝꯃꯤ ꯄꯥꯔꯤ ꯃꯤꯁ ꯑꯗꯨ ꯕ꯭ꯂꯣꯛ ꯆꯥꯕꯕꯨꯗꯤ ꯅꯠꯇꯦ ꯑꯇꯣꯞꯄ ꯃꯤꯗꯒꯤ ꯗꯤꯄꯣꯖꯤꯠ ꯇꯧꯔꯒ ꯀꯛꯆꯤꯡ ꯃꯆꯥ ꯑꯃꯗꯒꯤ ꯗꯤꯄꯣꯖꯤꯠ ꯇꯧꯔꯒ ꯑꯗꯨ ꯃꯥꯥꯉꫭꯟꯗꯩ ꯋꯤꯗ꯭ꯔꯣ ꯇꯧꯕꯗꯤ ꯌꯥꯏ ꯅꯪ ꯑꯦꯀꯥꯎꯟꯗꯣ ꯀꯔꯤꯝ ꯗꯔꯀꯥꯔ ꯂꯩꯇꯦ ꯑꯗꯨ ꯃꯥꯅ ꯇꯧꯕꯅꯅꯤ ꯈ꯭ꯋꯥꯏ ꯐꯩ ꯍꯦꯟꯅ꯫
ꯏꯁ ꯌꯥꯕꯨ ꯌꯥꯗꫭꯔꯅꯦ꯫
ꯌꯥꯏ ꯑꯗꯨꯃꯥꯏꯅꯅꯦ ꯑꯩꯁꯨ ꯁꯤꯖꯤꯟꯅꯩꯁꯤ꯫ ꯃꯥꯉꫭꯟꯗ ꯑꯩ ꯋꯥꯆꯞ ꯒ꯭ꯔꯨꯞ ꯌꯥꯎꯔꯦꯕ ꯋꯥꯆꯞ ꯒ꯭ꯔꯨꯞ ꯌꯥꯎꯔꯤ ꯑꯗꯨꯒ ꯃꯥꯉꯣꯟꯗ ꯃꯦꯁꯦꯁ ꯊꯥꯅꯤ ꯔꯤꯆꯥꯔꯖ ꯇꯧꯒꯦ ꯍꯥꯏꯔꯒ ꯔꯤꯆꯥꯔꯖ ꯇꯧꯍꯜꯂꯛꯑꯅꯤ ꯑꯗꯣ ꯋꯤꯗ꯭ꯔꯣꯁꯨ ꯃꯥꯉꯣꯟꯗꯩ ꯇꯧꯊꯣꯛꯑꯣ ꯃꯥꯉꯣꯟꯗ ꯋꯤꯗ꯭ꯔꯣ ꯇꯧꯕ ꯗꯤꯄꯣꯖꯤꯠ ꯇꯧꯕꯗꯤ ꯄꯩꯁꯥ ꯆꯪꯉꯛꯇ꯭ꯔꯦ ꯃꯥꯅ ꯁꯤꯡꯑꯅꯤ꯫ ꯑꯩꯉꯣꯟꯗ ꯄꯩꯁꯥ ꯃꯥꯡꯑꯔꯗꯤ ꯍꯥꯏꯗꯤ ꯌꯥꯝ ꯊꯤꯟ ꯐꯩ ꯔꯤꯛꯁ ꯄꯨꯜꯂꯞ ꯃꯥꯅ ꯂꯧꯕ꯫
ꯑꯗꯨ ꯑꯗꯨꯗꯤ ꯑꯩꯉꯣꯟꯗ ꯍꯥꯏꯔꯛꯀꯦꯗꯤ ꯍꯥꯟꯅ ꯁꯥꯛꯊꯨꯅꯤꯗ ꯅꯪ꯫ ꯑꯩ ꯑꯝꯇ ꯇꯧꯁꯤꯅꯦ ꯑꯗꯨꯃꯥꯏꯅ꯫
ꯒ꯭ꯔꯨꯞ ꯌꯥꯎꯔꯒ ꯃꯦꯁꯦꯁ ꯊꯥꯗ꯭ꯔꯗꯤ ꯌꯥꯔꯣꯏ ꯒ꯭ꯔꯨꯞꯇꯨ ꯑꯩꯅ ꯍꯥꯞꯄ ꯌꯥꯗꯣꯏꯕ꯭ꯔ ꯌꯥꯔꯣꯏꯗ꯭ꯔꯤꯕ꯫
ꯑꯝ ꯌꯦꯡꯑꫭ ꯑꯝ ꯌꯦꯡꯑꫭ꯫
ꯎꯝ
ꯄꯥꯔꯥꯃꯦꯁ ꯃꯇꯨ ꯋꯥꯏꯅꯁꯤꯅ ꯁꯅꯒꯦ
ꯑꯗꯣ ꯃꯉꫭꯟꯗꯩ ꯍꯦꯛꯅ ꯋꯤꯗ꯭ꯔꯣ ꯇꯧꯗꯣꯏꯅꯦꯕ ꯃꯥ ꯑꯇꯣꯞꯄꯗꯩ ꯋꯤꯗ꯭ꯔꯣ ꯇꯧꯕ ꯌꯥꯔꯣꯏꯕ꯫ ꯋꯥꯟ ꯑꯦꯛꯁ ꯀꯦꯁ ꯍꯥꯏꯗ ꯍꯌꯦꯡ ꯋꯤꯗ꯭ꯔꯣ ꯇꯣꯟꯕ ꯍꯥꯏꯒ ꯃꯥꯅ ꯑꯩꯈꯣꯏ ꯑꯀꫭꯟ ꯁꯤꯂꯛꯀꯅꯤꯕ ꯕꯣꯅꯤꯁꯤꯠꯇ ꯑꯗꯨ ꯇꯔꯒ ꯑꯣꯏ ꯑꯗꯨ ꯇꯧꯗꯕ
ꯃꯣꯏꯅ ꯑꯃꯨꯛ ꯇꯣꯉꯥꯟꯅ ꯃꯥꯟ
ꯑꯦꯖꯦꯟ ꯍꯥꯏꯇꯥꯔꯦ ꯃꯥꯁꯨ
ꯃꯥꯅ ꯇꯧ ꯂꯣꯏꯈ꯭ꯔ ꯃꯇꯨꯡ ꯑꯩꯈꯣꯏꯅ ꯑꯃꯨꯛ ꯇꯧꯗꯣꯏꯕꯥ꯫
ꯅꯠꯇꯦ ꯋꯤꯗ꯭ꯔꯣ ꯇꯧꯒꯦ ꯍꯥꯏ ꯀꯥꯟꯗ ꯃꯉꫭꯟꯗ ꯃꯦꯁꯦꯁ ꯊꯥꯗꯣꯏꯕ ꯑꯗꯣ ꯃꯥꯅ ꯋꯤꯗ꯭ꯔꯣ ꯇꯧꯊꯣꯛꯂꯛꯑꯒ ꯃꯥꯅ ꯄꯩꯁꯥ ꯆꯪꯍꯜꯂꯛꯇꯣꯏꯕ꯫
ꯑꯗꯨꯝ ꯂꯨꯄꯥ ꯆꯍꯨꯝꯒꯤ ꯆꯥꯡ ꯑꯗꯨꯝ ꯌꯥꯔꯝꯅꯤꯗ꯫
ꯌꯥꯏ ꯂꯨꯄꯥ ꯆꯅꯤꯗꯩꯉꯣ ꯌꯥꯏ ꯍꯥꯏꯕꯅꯦ ꯑꯗꫭ ꯆꯍꯨꯝꯗꯩꯕꯨꯗꯤ ꯑꯗꯨꯝ ꯇꯩꯔꯤꯉꫭꯟꯅꯤ꯫
ꯑ ꯌꯦꯡꯁꯤꯅꯦ ꯑꯗꯨꯏꯗꯗꯤ
ꯌꯥꯏ ꯌꯦꯁꯤ ꯃꯦꯁꯁ ꯊꯥꯔꯗꯤ ꯄꯩꯁꯥ ꯔꯤꯁꯥꯔꯖ ꯇꯧꯒꯦ ꯍꯥꯏꯔꯒ ꯑꯗꯨꯒ ꯑꯩꯒꯤ ꯑꯥꯏ ꯗꯤꯗꯨꯒ ꯊꯥꯗꯣꯏꯕ ꯑꯦ ꯑꯦꯝ ꯑꯥꯏ ꯗꯤꯗꯨꯒ ꯑꯗꯨꯒ ꯄꯩꯁꯥꯗꯨꯒ ꯀꯥꯞꯈ꯭ꯔꯅꯤ ꯂꯣꯏꯔꯦ
ꯑꯗꯨ ꯍꯪꯉꯣꯏꯗ꯭ꯔꯣ ꯀꯩꯅꯣ ꯑꯩ ꯐꯣꯟ ꯄꯦꯗ ꯀꯩꯅꯣ ꯖꯤꯄꯦꯒ ꯑꯃꯨꯛꯊꯣꯛꯇꯦ ꯀꯩꯗꯧ
ꯑꯗꯨꯗꯤ ꯍꯪꯉꯛꯑꯣꯣꯏ ꯑꯗꯨꯒ ꯃꯣꯏꯒ ꯃꯔꯤ ꯂꯩꯅꯗꯦ ꯑꯩ ꯊꯣꯛꯇꯕꯗ ꯃꯣꯏꯅ ꯑꯗꯨꯝ ꯗꯤꯄꯣꯖꯤꯠ ꯑꯗꯨꯝ ꯆꯪꯍꯂꯑꯦ
ꯑꯗꯨꯗꯤ ꯑꯗꯨꯃꯥꯏꯅ ꯇꯧꯔꯒ ꯑꯝꯇꯪ ꯇꯧꯍꯔꯤꯒꯦ ꯑꯦ ꯀꯣꯟ ꯑꯗꯨꯗꯤ ꯎ ꯣꯟ ꯇꯔꯣ ꯑꯣꯏ ꯄꯩ ꯍꯥꯏꯉ ꯌꯥꯎ
ꯎꯅꯤ ꯂꯨꯏ ꯅꯪ ꯑꯦꯀꯥꯎꯟ ꯅꯪ ꯂꯁꯥ ꯂꯣꯏ ꯁꯤꯅ ꯊꯥꯗꯣꯏꯅꯤ
ꯍ ꯍꯣꯏ ꯇꯧꯁꯤꯅꯦ ꯑꯗꯨꯗꯤ ꯆꯪꯗꯕꯒ ꯂꯩꯔ ꯃꯣꯏ ꯑꯦꯖꯦꯟꯗ ꯃꯣꯏꯁꯨ ꯇꯧꯕꯅꯤꯅ
ꯃꯥꯅꯦ ꯇꯧꯅ ꯃꯅꯤ ꯀ꯭ꯋꯥꯥꯏ ꯐꯩ ꯑꯩ ꯔꯤꯛꯁ ꯑꯌꯥꯝꯕ ꯑꯃ ꯂꯧꯕꯤꯗꯣꯏꯅꯤꯅꯗꯤ ꯌꯥꯝ ꯊꯤꯅ ꯀꯥꯟꯅꯕ
ꯁꯥꯏ ꯇ ꯀ ꯂꯧꯕꯕ
ꯂꯧꯁꯤꯦ ꯆꯞ ꯃꯥꯟꯅꯩ ꯄꯩꯁꯥꯃꯨꯛ ꯀꯛꯑꯣꯏ ꯀꯩꯝ ꯇꯧꯋ
ꯑꯗꯨꯗꯇ ꯉ ꯀꯥꯏ ꯋꯥꯁꯇ ꯑꯣꯇ ꯍꯥꯄꯣ ꯍꯣꯔꯦꯟꯦꯟ ꯍꯒꯤꯟꯇꯦ
ꯌꯥꯔꯦ ꯍꯥꯄꯛꯀꯦ ꯍꯥꯄꯛꯄ ꯌꯥꯔꯦ
ꯑꯗꯨꯗꯤ ꯑꯩ ꯁꯥꯟꯅꯕ꯭ꯔꯥ ꯌꯥꯗ꯭ꯔꯦꯕ
ꯎꯝ
ꯑꯁꯤꯅ ꯑꯃꯨꯛ ꯆꯍꯨꯝꯗꯩ ꯍꯧꯋꯦꯕ ꯄ ꯆ ꯃꯤ
ꯃꯥꯁꯨ ꯆꯥꯅꯤꯗꯩꯁꯨ ꯆꯔꯖ ꯇꯧꯒ ꯍꯥꯏꯕꯅꯤꯗ
ꯍꯣꯏ ꯌꯥ ꯆꯔꯤ ꯆ ꯎꯝ
ꯍꯣꯏ ꯊꯝꯃꯒꯦ ꯀꯣꯟꯗ ꯑꯣꯏꯅ ꯇꯧꯔꯛꯑꯒꯦ
ꯍꯣꯏ ꯍꯣꯏ ꯍꯣꯏ ꯊꯝ ꯊꯝ